ꯍꯜꯂꯣ
ꯇꯥꯕ꯭ꯔꯣ
ꯇꯥꯏꯦ ꯅꯗꯤ ꯇꯥ ꯄꯨ꯭ꯔꯣ
ꯍꯥꯕ꯭ꯔꯣ
ꯇꯥꯏꯦꯅ ꯇꯥꯗꯕ
ꯑ ꯈꯟꯗꯦ ꯎꯝ ꯇꯥꯏ ꯀꯔꯤ ꯇꯧꯕ꯭ꯔꯣ
ꯑꯁ ꯀꯩꯁꯨ ꯇꯧꯗꯦ ꯆꯥꯛ ꯌꯦꯟꯁꯥꯡ ꯊꯣꯡꯑꯝ ꯂꯣꯏꯔꯒ ꯂꯩꯔꯤ ꯅꯪꯗꯤ
ꯑꯩꯁꯨ ꯆꯥꯛ ꯊꯣꯡꯕ ꯂꯣꯏꯔꯒ ꯍꯧꯖꯤꯛ ꯑꯁ ꯑꯃꯨꯛ ꯐꯝꯕ ꯑꯃꯨꯛ ꯆꯠꯄ ꯑꯃꯨꯛ ꯂꯦꯞꯄ
ꯀꯩ ꯌꯦꯟꯖꯥꯡ ꯊꯣꯡꯒꯦ ꯅꯪꯗꯤ ꯑꯍꯥꯎ ꯑꯍꯥꯎꯕ ꯊꯣꯡꯕ
ꯕꯤꯝꯁ ꯊꯣꯡ ꯈ꯭ꯔꯦ ꯅꯪꯗꯤ
ꯑꯩꯗꯤ ꯌꯦꯗꯦꯝ ꯊꯣꯡꯉꯦ
ꯍꯥꯎꯒꯦꯔ ꯍꯥꯎ ꯑꯣꯏꯗ꯭ꯔꯥ ꯈꯟꯗꯒꯦꯣ ꯈꯪꯗꯦ ꯌꯦꯟ ꯆꯅꯤ ꯍꯥꯎ ꯐꯥꯏ ꯍꯥꯕꯗ꯭ꯔꯥꯗ ꯑꯁ
ꯌꯦꯟ ꯆꯪ ꯌꯦꯟ ꯆꯪꯕꯅꯤꯅ ꯍꯥꯎꯔꯝ ꯃꯅꯦ
ꯍꯥꯎꯗꯤ ꯐꯩ ꯍꯥꯎꯗ꯭ꯔꯗꯤ ꯑꯁ ꯁꯕꯦꯟ ꯁꯣꯏꯅꯅꯤ ꯅꯪ ꯌꯦꯉꯁꯤ ꯀꯥꯏ ꯆꯄꯡꯁꯤ ꯅꯅ ꯆꯠꯂꯦ ꯅꯪꯗꯤ ꯕꯖꯥꯔ ꯆꯠꯂꯦ
ꯑꯩꯗꯤ ꯌꯨꯝꯗ ꯂꯩꯌꯦ ꯑ ꯐꯔꯤ ꯇ ꯑꯣꯕ꯭ꯔꯣ ꯍꯥ
ꯎꯝ ꯁꯨꯝ ꯁꯨꯝ ꯆꯥꯄꯅꯗ ꯅꯣꯏꯗꯤ ꯂꯧꯜꯂꯤꯅꯦꯕꯣ
ꯃꯤ ꯈꯔꯗꯤ ꯂꯤꯟꯕ ꯍꯧꯈ꯭ꯔꯦ ꯀꯣꯏꯗꯤ ꯋꯥꯔꯂꯤꯗ
ꯑꯩꯈꯣꯏ ꯈꯨꯟꯟꯅꯁꯨ ꯑꯩꯈꯣꯏ ꯑꯩꯈꯣꯏꯒꯤ ꯇꯧꯔꯦꯝꯅꯥꯁꯨ ꯀꯩ ꯀꯅꯥꯈꯣ ꯏꯅꯣ ꯂꯧꯂꯤꯅ ꯂ ꯃ ꯀ ꯑꯈꯣꯏꯗ
ꯀꯅꯥ ꯍꯥꯏꯕ꯭ꯔꯥ ꯈꯪꯗꯦ ꯃꯃꯤ ꯑꯃꯨꯛ ꯀꯥꯎꯈ꯭ꯔꯦ ꯃꯣꯏꯒꯂ ꯎꯂꯤꯕꯁꯥ ꯁꯤ ꯍꯥꯏ ꯑꯩꯅ ꯇꯜꯂꯦ ꯍꯥꯏꯕ
ꯀꯅꯥꯅ ꯀꯅꯥꯅ ꯀꯧꯕ ꯅꯪꯕꯨ
ꯏꯅꯦꯅ ꯀꯧꯕ ꯑꯗꯨ ꯅꯣꯏꯒꯨꯝꯅ ꯍꯩꯇꯕꯅꯤꯅ ꯆꯠꯅꯤꯡꯗꯦ ꯍꯥꯏꯅ ꯍꯥꯏꯕ
ꯑꯣ ꯌꯥꯝ ꯐꯩꯅꯦ ꯑꯁ ꯆꯠꯂꯣꯗꯅ ꯑꯗꯨꯗꯤ
ꯇꯥꯕꯤꯗꯦꯗ ꯅꯨꯡꯁꯥ ꯊꯣꯛꯇꯦ ꯑꯗꯨꯕꯨ ꯁꯥꯕꯗꯤ ꯌꯥꯝ ꯁꯥꯕ ꯇꯟꯕꯗꯣ
ꯑꯣ ꯍꯧꯖꯤꯛꯀꯥꯟꯖꯦ ꯅꯨꯡꯁꯥ ꯊꯣꯛꯇ꯭ꯔꯁꯨ ꯀꯩ ꯍꯥꯏꯁꯤꯔ ꯁꯥꯕꯒꯤ ꯃꯅꯤꯟꯗꯣ ꯑꯗꯨꯝ ꯂꯩꯕ ꯅꯨꯡꯉꯥꯏꯇꯦꯀꯣ ꯑꯗꯨꯝ
ꯊꯣꯛ ꯊꯤꯗꯣꯛꯇꯕ ꯑꯁ ꯁꯥꯕꯗꯤ ꯑꯁ
ꯅꯞ ꯂꯥꯎꯋꯦꯕ ꯑꯗꯣ ꯂꯩꯕ ꯅꯨꯡꯉꯥꯏꯇꯦ ꯍꯛꯆꯥꯡꯗꯣ ꯀꯩ ꯍꯥꯏꯁꯤꯔ
ꯌꯥꯝ ꯁꯥꯕꯅꯤꯅ ꯆꯥꯛꯁꯨ ꯆꯥꯕ ꯅꯨꯡꯉꯥꯏꯇꯦ
ꯀꯣ ꯂꯩꯕ ꯅꯨꯡꯉꯥꯏꯇꯦꯕ
ꯎꯝ ꯇꯝꯝꯕ ꯌꯥꯗꯦ ꯏꯔꯨꯗ꯭ꯔꯗꯤ
ꯎꯝ ꯑꯆꯥ ꯅꯞ ꯅꯞ ꯂꯥꯎꯋꯦꯕ ꯉꯁꯤ ꯃꯤ ꯂꯣꯏ ꯂꯩꯅꯕ꯭ꯔꯣ ꯅꯣꯏ ꯌꯨꯝꯗꯤ
ꯋꯥꯏꯌꯦ ꯍꯧꯖꯤꯛ ꯏꯕꯣꯛꯀ ꯑꯩꯈꯣꯏ ꯑꯅꯤ ꯈꯛꯇꯅꯤꯗ ꯀꯗꯥꯏ ꯀꯗꯥꯏ ꯆꯠꯄ꯭ꯔꯥ ꯈꯪꯗꯦ ꯏꯅꯥꯎ ꯅꯨꯄꯥꯗꯤ ꯄ꯭ꯂꯦꯒ꯭ꯔꯥꯎꯟꯗ ꯕꯣꯜ ꯁꯥꯟꯅꯔꯒ ꯂꯩꯌꯦ
ꯑꯁ ꯅꯣꯏ ꯒ꯭ꯔꯥꯎꯟ ꯅꯛꯅꯕ꯭ꯔꯣ
ꯎꯝ ꯅꯛꯑꯦ
ꯑꯁ ꯑꯗꯨꯗꯤ ꯌꯥꯝ ꯅꯨꯡꯉꯥꯏꯔꯝꯅꯤ ꯑꯁ ꯕꯣꯁ ꯁꯅꯥꯕ ꯃꯇꯝꯗꯤ ꯌꯦꯡꯕ ꯅꯨꯡꯉꯥꯏꯔꯝꯅꯤ ꯅꯣꯏ ꯅꯣꯏꯁꯦ ꯑꯗꯨꯗꯤ
ꯉꯔꯥꯡ ꯄꯣꯁ ꯑꯃ ꯁꯦꯝꯕ ꯑꯗꯨ ꯑꯩꯅ ꯈꯟꯕꯗꯤ ꯚꯣꯂꯤꯕꯣꯜ ꯄꯣꯁ ꯁꯦꯝꯕ ꯃꯥꯜꯂꯦꯅ ꯑꯩꯗꯤ ꯍꯔꯥꯎꯔꯒ ꯂꯩꯕ ꯑꯗꯨ ꯊꯣꯔꯛꯄ ꯀꯥꯟꯗ ꯐꯨꯠꯕꯣꯜꯒꯤ ꯐꯣꯁ ꯑꯣꯏꯔ ꯕꯥ ꯍꯝ
ꯑꯉꯥꯡꯁꯤꯡꯅ ꯁꯦꯝꯃꯤꯔꯣ ꯑꯗꯣ ꯄꯣꯁꯇꯣ
ꯄꯥꯈꯪꯁꯤꯡ ꯎꯝ ꯑꯉꯥꯡꯁꯤꯡꯅ ꯁꯦꯝꯃ ꯑꯃꯨꯛ ꯁꯥꯟꯅꯔꯦ ꯑꯁ
ꯁꯤꯁ ꯌꯥꯝ ꯍꯩꯌꯦꯅꯦ ꯑꯉꯥꯡ ꯏꯁꯦꯟ
ꯑꯩꯗꯤ ꯕꯣꯂꯤ ꯕꯣꯂꯤꯕꯣꯜ ꯄꯣꯁ ꯑꯣꯏꯔꯗꯤ ꯑꯩꯁꯨ ꯁꯥꯟꯅꯕ ꯌꯥꯎꯒꯦ ꯍꯥꯏꯅ ꯌꯥꯝ ꯍꯔꯥꯎꯔꯒ ꯂꯩ ꯂꯩꯔꯒ ꯊꯣꯛꯄꯗꯣ ꯑꯥ ꯐꯨꯠꯕꯣꯜ ꯄꯣꯁ ꯑꯣꯏꯔꯝꯃꯤ
ꯑꯁ ꯑꯩꯗꯤ ꯁꯅꯥꯕ ꯍꯩꯇꯦ ꯕꯣꯜꯂꯤꯒꯤꯗꯣ
ꯍꯩ ꯍꯩꯗꯤ ꯍꯩꯇꯦ ꯑꯗꯨꯣ ꯍꯩ ꯅꯠꯇ꯭ꯔꯁꯨ ꯑꯗꯨꯝ ꯃꯣꯏꯒ ꯁꯥꯟꯅꯔꯗꯤ ꯍꯩꯒꯅꯤꯅ
ꯒ꯭ꯔꯥꯎꯟꯗ ꯂꯩꯕ ꯈꯣꯏꯗꯤꯀꯣ ꯕꯣꯜꯗꯣ ꯈꯔ ꯍꯩꯕꯅꯦ ꯑꯈꯣꯏꯗꯤꯀꯣ ꯒ꯭ꯔꯥꯎꯟ ꯂꯥꯞꯄꯅꯀꯣ ꯎꯄꯥꯏ ꯂꯩꯇꯦ ꯑꯗꯨꯝ ꯈꯪꯗꯦ ꯕꯣꯜꯒꯤ ꯃꯔꯝꯗ ꯑꯗꯨꯝ ꯁꯟꯅꯔꯦ ꯌꯦꯡꯉꯦ ꯂꯣꯏꯔꯦ ꯍꯍ ꯑꯁꯤꯅꯦ
ꯏꯃꯥꯟꯅꯕꯤ ꯑꯃꯁꯨ ꯂꯩꯌꯦ ꯍ ꯍ ꯕꯣꯜꯕꯨꯗꯤ ꯀꯤꯕ ꯁꯥꯟꯅꯕ ꯇ ꯍꯥꯏꯗꯕ ꯌꯦꯡꯗꯤ ꯌꯦꯡꯅꯤꯡ ꯕ ꯍꯥ ꯍꯥ ꯍ ꯍꯍ ꯏꯃꯥꯟꯅꯕꯤ ꯂꯩꯌꯦ
ꯎꯝ ꯌꯦꯡꯗꯤ ꯌꯦꯡꯅꯤꯡꯉꯦ ꯑꯗꯣ ꯑꯁ ꯕꯣꯜꯁ
ꯃꯈꯥꯡ ꯃꯆꯥ ꯃꯆꯥꯁꯤꯡ ꯑꯁ ꯁꯤ ꯌꯥꯝ ꯑꯃ ꯂꯌꯦ
ꯑꯣ ꯃꯣꯏ ꯁꯨꯇꯤ ꯑꯣꯏꯕ ꯑꯣꯏꯔꯕꯝꯅꯤꯀꯣ
ꯎꯝ
ꯑꯣ
ꯌꯔꯝꯕꯒꯤ ꯌꯥꯝ ꯂꯩꯌꯦ
ꯁꯨꯇꯤ ꯑꯣꯏꯕꯁꯦ ꯑꯁ ꯃꯣꯏꯁꯨꯦ ꯅꯨꯡꯉꯥꯏꯔꯁꯦꯣꯏ ꯃꯣꯏꯅ ꯅꯨꯡꯉꯥꯏꯔꯁꯦ ꯍꯧꯖꯤꯦ ꯕꯣꯜ ꯁꯅꯕ
ꯅꯨꯡꯁꯥ ꯊꯣꯛꯇ꯭ꯔꯗꯤ ꯅꯨꯡꯇꯤꯒꯤ ꯁꯅꯥꯔꯒꯜ ꯂꯩꯌꯦꯦ ꯃꯣꯏꯗꯣ
ꯑꯁ ꯑꯣꯅ ꯍꯧꯖꯤ ꯀ ꯀꯥꯡꯣ ꯁꯔ ꯄꯄꯥ ꯎꯣ ꯇ
ꯅꯨꯡꯁꯥꯗꯤ ꯊꯣꯛꯇꯦ ꯁꯥꯕꯨꯗꯤ ꯑꯁ ꯃꯣꯏꯗꯣ ꯅꯨꯡꯇꯤꯒꯤ ꯁꯥꯟꯅꯕꯒꯤ ꯑꯃꯨꯛ ꯑꯃꯨ ꯑꯣꯏꯔꯝꯒꯅꯤ ꯑꯉꯥꯡꯁꯤꯡꯗꯣ
ꯃꯣꯏꯗꯤ ꯃꯣꯏꯗꯤ ꯌꯥꯝ ꯅꯨꯡꯉꯥꯏꯔꯕꯅꯤ ꯑꯗꯨꯗꯤ ꯅꯤꯇꯤꯤꯁꯅꯥꯕ ꯑꯩꯈꯣꯏꯗꯤ ꯁꯥꯟꯅꯕ ꯐꯪꯗꯦ ꯑꯁ ꯄ꯭ꯂꯦꯒ꯭ꯔꯥꯎꯟ ꯅꯠꯇꯕꯅꯤꯅ ꯎꯄꯥꯏ ꯂꯩꯇꯦ ꯂꯥꯞ ꯅꯣꯀ ꯑꯁ ꯋꯥꯀꯤꯡꯕꯗ ꯑ ꯆꯠꯄꯗꯤ ꯍꯥꯏꯕꯗꯣ ꯂꯥꯞ ꯑꯗꯨ ꯃꯣꯄꯥꯥꯏ ꯂꯩꯇ ꯅꯪꯗꯤ ꯋꯥꯛꯀꯤꯡꯗ ꯆꯠꯄ꯭ꯔꯣ
ꯁꯠꯇꯇꯩꯗ
ꯆꯠꯂꯨꯅ ꯅꯣꯏꯗꯤ ꯄ꯭ꯂꯦꯒ꯭ꯔꯥꯎꯟ ꯅꯞꯄꯒꯤ ꯑꯗꯨꯝ ꯅꯤꯇꯤꯒꯤꯒꯨꯝꯕ ꯋꯥꯛꯀꯤꯡꯒꯨꯝꯕ ꯑꯦꯛꯁꯔꯁꯥꯏꯁꯀꯨꯝꯕ ꯑꯗꯨꯝ ꯇꯧꯕ ꯌꯥꯏꯅꯦ ꯅꯣꯏꯗꯤ
ꯏꯃꯥꯟꯅꯕꯤ ꯂꯩꯔꯗꯤ ꯆꯠꯄ ꯌꯥꯗꯣ ꯏꯊꯟꯇꯅꯤꯅ ꯆꯠꯄ ꯇꯜꯂꯦ
ꯉꯟꯊꯟꯗ ꯑꯣꯏꯔꯁꯨ ꯑꯗꯨꯝ ꯉꯟꯇꯥ ꯍꯧꯒꯠꯂꯒ ꯑꯗꯨꯝ ꯑꯦꯛꯁꯔꯁꯥꯏꯁ ꯇꯧꯔꯗꯤ ꯏꯁꯥꯁꯨ ꯌꯥ
ꯍꯒ ꯅꯤꯡ ꯉꯥꯏꯁ ꯇꯟꯃꯅꯤꯅꯦ
ꯑꯁ ꯑꯗꯨꯏ ꯀꯥꯟꯗꯤ ꯑꯁ ꯁꯥꯕꯅꯤꯅꯨꯀꯣ ꯅꯨꯡꯗꯥꯡ ꯈꯨꯗꯤꯡ ꯇꯨꯝꯕ ꯌꯥꯗꯕꯒꯤ ꯅꯣꯡꯉꯥꯜꯂꯝꯗꯥꯏ ꯑꯗꯨꯝ ꯇꯨꯝꯕꯒꯤꯀꯣ ꯑꯁ ꯆꯥꯡꯁꯦ ꯋꯥꯏ
ꯗꯨꯂꯥꯟ ꯁꯥꯕꯗꯤ
ꯆꯠꯀꯤꯦ ꯍꯥꯏꯥꯏꯗꯤ ꯈꯅꯄꯅꯥꯎꯁꯨ ꯆꯠꯀꯤꯦ ꯍꯥꯏꯗꯤ ꯐꯠꯕꯔꯣ
ꯑ ꯆꯈꯦ ꯍꯔꯒꯦ ꯈꯜꯂꯦ ꯑꯗꯣ ꯐꯖꯅ ꯁꯥꯕꯤꯕꯅꯦ ꯍꯧꯒꯠꯄ ꯃꯇꯝꯗꯗꯤ ꯑꯦ ꯑꯦ ꯌꯥꯗꯦ
ꯉꯝꯗꯕ꯭ꯔꯣ
ꯉꯗꯦ
ꯑꯩꯈꯣꯏ ꯌꯨꯝꯗꯗꯤꯀꯣ ꯂꯧꯕꯨꯛ ꯂꯣꯏꯅ ꯎꯕꯒꯤꯀꯣ ꯑꯃꯨꯛꯀ ꯌꯦꯡꯕ ꯅꯨꯡꯉꯥꯏꯌꯦ ꯉꯁꯤꯁꯨ ꯑ ꯍꯧꯖꯤꯛ ꯀꯅꯥ ꯀꯅꯥ ꯈꯣꯏꯔꯣ ꯊꯦꯡꯉꯤꯗꯅ ꯍꯧꯖꯤꯛ ꯑꯗꯨꯝ ꯂꯧꯔꯤꯡꯗꯨ ꯑꯩ ꯎꯏ ꯍꯧꯖꯤꯛ ꯅꯥꯈꯔꯣ ꯊꯪꯗ
ꯉꯥꯏꯗꯤ ꯑꯗꯣ
ꯀꯟꯅ ꯂꯦꯡꯗꯦ ꯃꯤ ꯌꯥꯟꯕ ꯃꯥꯜꯂꯦ ꯃꯣꯏꯗꯣ ꯃꯤ ꯃꯔꯤ ꯃꯉꯥ
ꯎꯝ ꯎꯝ ꯅꯣꯏꯗꯤ ꯂꯤꯡꯕ ꯍꯧꯕ꯭ꯔꯣ
ꯍꯣꯏꯗꯤ ꯄꯝꯐꯦꯟ ꯑꯩꯈꯣꯏꯗ ꯄꯝꯐꯦꯟ ꯂꯣꯏꯔꯦ ꯑꯃꯨꯛꯀ ꯐꯣꯠꯄꯣ ꯆꯠꯂꯦꯅꯦ ꯉꯔꯥꯡ ꯏꯃꯥꯒ
ꯀꯜꯂꯔꯁꯤꯒꯃ ꯊꯕꯥꯛꯇꯣ
ꯅꯣꯏꯗꯤ ꯀꯩꯗꯧꯍꯜꯂꯤ ꯀꯩꯗꯣꯏꯅꯣ
ꯍꯪꯗꯦ ꯃꯊꯪ ꯊꯥꯗ ꯑꯣꯏꯒꯦꯔꯥ ꯈꯪꯗꯦ
ꯑꯣ ꯂꯎꯅꯤꯡ ꯃ ꯇꯅ ꯂꯥꯎ ꯂꯦꯡꯕ ꯃꯇꯝꯗ ꯅꯣꯡ ꯆꯨꯨꯔꯗꯤꯀꯣ ꯑꯁ ꯂꯥꯎ ꯂꯦꯡꯕꯁꯦ ꯌꯥꯝ ꯅꯨꯡꯉꯥꯏꯇꯕꯅꯦ ꯅꯨꯡꯁꯥ ꯁꯥꯕꯅ ꯈꯔ ꯅꯨꯡꯉꯥꯏꯕꯅꯤ ꯂ ꯂꯦꯡꯕꯗꯁꯨ
ꯅꯣꯡ ꯆꯨꯔꯁꯨ ꯆꯥꯛ ꯆꯥꯕ ꯂꯣꯏꯕ ꯀꯗ ꯀꯣ ꯆꯨꯨꯔꯗꯤ ꯐꯥꯏ ꯑꯗꯨ ꯑꯁꯅ ꯇ꯭ꯔꯗꯤ ꯎꯝ ꯑꯗꯨꯗꯤ ꯂꯩ ꯏꯉꯣ ꯎꯝ
ꯆꯥꯛ ꯆꯥꯕꯗꯗꯤ ꯆꯣꯠꯂꯁꯨ ꯀꯥꯏꯅ ꯌꯨꯝ ꯆꯠꯅꯤꯉꯥꯏ ꯑꯣꯏꯕꯒꯤ ꯑꯗꯣ ꯆꯥꯛ ꯆꯥꯗ꯭ꯔꯤꯉꯩꯗ ꯆꯣꯠꯂꯗꯤ ꯆꯥꯛ ꯆꯥꯕꯁꯨ ꯅꯨꯡꯉꯥꯏꯇꯦ ꯑꯗꯨꯝ ꯆꯥꯛ ꯆꯥꯕ ꯀꯥꯟꯁꯨ ꯀꯩ ꯍꯥꯏꯁꯤꯔꯥ ꯇꯟꯕꯒꯨꯝ ꯇꯧꯔꯤꯕ
ꯎꯝ ꯅꯨꯉꯥꯏꯇꯦ ꯂꯣꯏꯅ ꯆꯣꯠꯂꯒ ꯆꯥꯛ ꯆꯥꯕꯁꯨ ꯅꯨꯡꯉꯥꯏꯇꯕ
ꯂꯧ ꯂꯤꯡꯕ ꯍꯧꯅꯔꯅꯤꯀꯣ ꯉꯥꯏꯍꯥꯛ ꯂꯩꯔꯗꯤ
ꯎꯝ ꯎꯝ ꯈꯔꯗꯤ ꯍꯥꯎ ꯐꯦ
ꯑꯣ
ꯄꯣꯟꯊꯦꯜ ꯂꯣꯏꯅꯃꯛ ꯇꯧꯋꯦꯗ ꯂꯧꯅꯤꯡꯕ ꯇꯜꯂꯦ ꯍꯥꯏꯅꯤ ꯈꯔ
ꯆꯜꯂꯁꯨ ꯎꯄꯥꯏ ꯂꯩꯇꯦ ꯑꯗꯨꯝ ꯑꯩꯈꯣꯏ ꯑꯩꯈꯣꯏꯒꯤ ꯂꯧꯅ ꯑꯗꯨꯝ
ꯂꯦꯡꯕꯅ ꯐꯔꯦꯗ
ꯑꯣ ꯍꯦꯅꯗꯤ ꯑꯃꯨꯛ ꯐꯣꯠ ꯆꯀꯅꯤ ꯇꯜꯂꯦ
ꯊ ꯊꯞꯄꯁꯨ ꯅꯅꯨꯡꯉꯥꯏꯕ ꯃꯅꯒꯔꯔꯣ
ꯑꯗꯨꯗ ꯐꯏꯒꯤ ꯇꯂꯦꯗ
ꯅꯪ ꯑꯁꯤ ꯂꯩ ꯍꯥꯏꯕ ꯅꯠꯇ꯭ꯔꯣ ꯌꯨꯝ ꯈꯨꯠ ꯌꯗ
ꯎꯝ ꯅꯌꯦ ꯃꯩ ꯂꯥꯛꯄ꯭ꯔꯣ
ꯈꯪꯗꯦ ꯌꯦꯡꯗꯦ ꯑꯩꯗꯤ
ꯍꯣꯏ ꯇꯗꯤ ꯂꯥꯛꯇꯅꯦ
ꯈꯃꯦ ꯑꯩꯣꯏ ꯈꯣꯟꯅ ꯂꯥꯛꯄ ꯂꯥꯛ ꯇ ꯄꯨꯔ ꯅꯣꯏꯗꯤ ꯀꯣꯏꯕ ꯈꯣꯠꯄ ꯆꯠꯇ꯭ꯔꯣ ꯅꯣꯏꯗꯤ
ꯆꯔ ꯃ ꯐ ꯃꯁꯨ ꯂꯥꯏꯇꯦ
ꯄꯥꯔ ꯀꯨꯝꯕꯗꯤ ꯂꯩꯇꯕ ꯅꯣꯏ ꯅꯣꯏ ꯈꯨꯨꯟꯗ
ꯂꯥꯏꯇ
ꯑꯁ ꯑꯗꯨꯗꯤ ꯅꯅꯨꯡꯉꯥꯏꯔ ꯃꯣꯏ ꯍꯦ
ꯄꯥꯔꯛ ꯂꯩꯇꯦ ꯄ꯭ꯂꯦꯒ꯭ꯔꯥꯎꯟ ꯈꯛꯇꯅꯦ ꯑꯩꯈꯣꯏꯒꯤ ꯄꯥꯔꯛꯁꯦ
ꯅꯨꯡꯉꯥꯏꯕ ꯄ꯭ꯔꯦꯒ꯭ꯔꯝ ꯈꯛꯇꯪ ꯑꯣꯢ
ꯂ꯭ꯂꯦꯒ꯭ꯔꯥꯟꯁꯨ ꯏꯁꯤꯡꯅꯗ
ꯏꯁꯤꯡ ꯊꯣꯛꯄ ꯅꯣꯢ ꯄ꯭ꯔꯦꯒ꯭ꯔꯥꯟꯗꯣ
ꯎ ꯂꯥꯎꯂꯤꯕꯩ ꯌꯥꯒꯅꯤ ꯈꯣꯏ ꯄ꯭ꯂꯦꯒ꯭ꯥꯔꯟ ꯁꯨ
ꯑ ꯏꯁꯤꯡ ꯌꯥꯝꯃꯃꯦ ꯑꯗꯨꯗꯤ
ꯂꯧ ꯂꯤꯡꯕ ꯌꯥꯒꯅꯤ ꯂꯦꯒ꯭ꯔꯥꯎꯗ
ꯅꯨꯡꯉꯥꯏꯇꯦꯅꯦ ꯁꯅꯥꯅꯤꯡꯉꯝꯅꯤꯀꯣ ꯅꯣꯏꯁꯦ
ꯑꯥ
ꯁꯅꯥ ꯅꯤꯡ ꯔꯥꯝ ꯅꯤꯕ ꯅꯣꯏꯁꯦ
ꯍꯅꯥꯅꯤꯅꯦ ꯑꯦꯗꯨꯕꯨ ꯄꯈꯥꯡ ꯃꯆꯥ ꯃꯆꯥꯁꯤꯡꯗꯤ ꯏꯁꯤꯡ ꯑꯗꯨꯗ ꯗꯔꯀꯥꯔ ꯇꯥꯔꯦ ꯍꯧꯖꯤꯛꯁꯨꯁꯅꯥ ꯃꯤ ꯀꯨꯟ ꯑꯣꯏꯒꯦꯔꯥ ꯑꯣꯏꯔꯝꯅꯤ ꯌꯥꯝꯃꯦ
ꯑꯁ ꯑꯁ ꯑꯉꯥꯡ ꯌꯥꯝ ꯌꯥꯝ ꯃꯥꯜꯂꯦ ꯑꯗꯨꯗꯤ ꯅꯣꯏ ꯈꯨꯟꯖꯩ ꯅꯣꯏ ꯂꯩꯀꯥꯏꯁꯤ
ꯌꯥꯝꯅꯦ ꯑꯉꯥꯡ ꯄꯥꯈꯪꯁꯤꯡ
ꯑꯣ
ꯑꯣꯕꯅꯤꯅ
ꯑꯈꯪꯁꯤꯡꯗꯤ ꯕꯣꯜꯗ ꯉꯥꯎꯅ ꯑꯗꯨꯝ ꯁꯥꯟꯅ ꯂꯩ ꯃꯥꯂꯦ
ꯎꯝ ꯅꯪ ꯍꯌꯦꯡ ꯀꯥꯏ ꯆꯠ ꯆꯗꯣꯏꯅꯣ
ꯍꯌꯦꯡꯁꯦ ꯑꯩꯁꯨ ꯈꯪꯗꯦ ꯂꯥꯏꯒꯗ꯭ꯔꯥ ꯆꯠꯁꯤꯔꯥ ꯒ꯭ꯌꯥꯟ ꯇꯥꯗꯦ ꯍꯌꯦꯡ ꯅꯣꯡꯒꯥꯜ ꯅꯣꯡꯉꯥꯜꯔꯒ ꯈꯪꯒꯅꯤ
ꯍꯧꯖꯤꯛ ꯀꯝꯍꯩ ꯌꯨꯝꯗ ꯂꯩꯕ ꯅꯨꯡꯉꯥꯢꯇꯦꯗ
ꯀꯩꯗꯧꯔꯒꯦ
ꯌꯥꯝ ꯁꯥꯁꯨ ꯁꯥꯏ ꯑꯗꯨꯕꯨ ꯃꯩꯁꯨ ꯔꯤꯒꯨꯂꯔ ꯑꯣꯏꯔꯦ ꯍꯧꯖꯤꯛ ꯀꯥꯟꯁꯦ
ꯑꯣ ꯃꯩ ꯃꯩ ꯔꯤꯒꯨꯂꯔ ꯇꯧꯗꯕꯁꯦ ꯑꯁ ꯂꯩꯕꯗꯤ ꯅꯨꯡꯉꯥꯏꯇꯕꯅꯦ
ꯉꯔꯥꯡꯁꯨ ꯃꯩ ꯃꯤꯠ ꯑꯗꯣ ꯃꯔꯤ ꯃꯉꯥ ꯑꯣꯏꯔꯝꯅꯤ ꯃꯨꯠ
ꯅꯨꯗꯥꯡꯗ
ꯅꯨꯉꯥꯜ ꯂꯝꯗꯥꯢꯗꯁꯨ ꯅꯨꯡꯗꯥꯡꯗꯁꯨ
ꯑꯣ ꯑꯩꯗꯤ ꯈꯪꯗꯦ
ꯃꯨꯂꯒ ꯑꯃꯠ ꯂꯥꯛꯄ ꯃꯨꯂꯒ ꯑꯃꯨꯛ ꯂꯥꯛꯄ ꯐꯣꯟ ꯆꯥꯔꯖ ꯇꯧꯅꯤꯉꯥꯏ ꯃꯇꯝꯁꯨ ꯂꯩꯇꯕꯅꯤ
ꯎꯝ
ꯍꯧꯖꯤꯛꯁꯨ ꯑꯃꯨꯛ ꯂꯥꯛꯇꯦ
ꯉꯥꯏꯍꯥꯛ ꯂꯥꯏꯔꯤꯛ ꯂꯥꯟꯅꯤꯉꯥꯏ ꯃꯥꯥꯟꯂꯩ
ꯅꯣꯡ ꯆꯔꯗꯤ ꯂꯥꯛꯀꯗ ꯃꯥꯟꯗꯦꯗ
ꯅꯨꯅꯦꯠ ꯆꯤꯡꯗꯗꯤ ꯎꯄꯥꯏ ꯂꯩꯇꯦ ꯅꯣꯡ ꯀꯟꯅ ꯇꯥꯔꯕ ꯅꯨꯡꯁꯤꯠ ꯍꯦꯛ ꯈꯖꯤꯛꯇꯪ ꯁꯤꯠꯂꯕ ꯃꯩꯇ ꯑꯗꯨꯝ ꯃꯨꯠꯂꯅꯤ
ꯎꯝ ꯆꯤꯡꯅ ꯂꯩꯕꯅꯤꯅ ꯄꯥꯏ ꯂꯩꯇꯦ
ꯁꯦꯝꯕꯅꯦ
ꯑ
ꯗꯦ ꯑꯃ ꯒꯗꯦ ꯁꯥꯏꯁꯨꯣ ꯍ ꯍꯣꯏ ꯍꯣꯏ
ꯎꯝ ꯊꯃꯨ